ꯍꯜꯂꯣ ꯇꯥꯔꯕꯣ ꯇꯥꯔꯕꯣ ꯇꯥꯔꯕꯣ ꯍꯜꯂꯣ ꯍꯦꯜꯂꯣ ꯍꯦꯜꯂꯣ ꯉꯥꯔꯕꯣ
ꯇꯥꯏꯌꯦ ꯇꯥꯏꯌꯦ ꯍꯜꯂꯣ
ꯇꯥꯔꯕꫭ ꯃꯥꯏ ꯀꯃꯥꯏ ꯇꯧꯔꯤꯒꯦ ꯍꯣ
ꯇꯥꯔꯦ ꯑꯩ ꯉꯁꯥꯏꯗꯩ ꯇꯥꯏꯌꯦ ꯅꯪ ꯇꯥꯗꯕ꯭ꯔꯣ
ꯇꯥꯇꯤꯅꯦ
ꯑꯣ
ꯑꯩꯒꯤ ꯃꯈꯣꯟꯖꯦ ꯏꯒꯣ ꯆꯠꯄ
ꯆꯠꯇꯦꯗ ꯀꯩꯝ ꯆꯠꯇꯤꯌꯦ
ꯑꯩꯒꯤꯗꯤ ꯆꯠ ꯑꯩꯒꯤꯗꯤ ꯆꯠꯄ ꯋꯥꯅꯦ
ꯎꯝ ꯍꯨꯔꯦꯟꯗꯤ ꯁꯤꯡꯖꯨ ꯆꯥꯊꯒꯦꯅ ꯈꯜꯂꯤꯅꯤ ꯉꯁꯥꯏ ꯀꯩ ꯍꯦꯟꯖꯥꯡ ꯊꯣꯡꯕ ꯆꯥꯒꯦ ꯉꯁꯥꯏꯒꯤ ꯌꯦꯔꯨꯝ ꯑꯃ ꯉꯧꯁꯤꯜꯂꯦ ꯎꯝ ꯑꯗꯨꯗꯒꯤ ꯎꯝ ꯆꯥꯛ ꯆꯥꯛꯖꯨ ꯉꯧꯔ‌ꯦ ꯎꯝ
ꯊꯥꯎ ꯇꯪꯥ ꯍꯥꯞꯄꯒ ꯉꯧꯔꯦ ꯑꯗꯨꯒ
ꯒ
ꯎꯝ ꯆꯥꯔꯦ
ꯃꯣꯏꯅ ꯄꯤꯔꯛꯄꯗꯒꯤ ꯀꯩ ꯌꯦꯟꯖꯥꯡ ꯄꯤꯔꯛꯏꯅꯣꯕ
ꯍꯋꯥꯏ ꯄꯤꯔꯛꯑꯦꯕꯀꯣ ꯑꯗꯣ
ꯍꯥꯞꯍꯜꯂꯛꯇ꯭ꯔꯦ ꯍꯋꯥꯏ ꯈꯔ ꯄꯨꯔꯛꯑꯦ ꯑ ꯍꯋꯥꯏꯗꯨ ꯑꯗꯨꯝ ꯄꯤꯔꯠꯗ ꯔꯤꯖꯟ ꯍꯩꯖꯤꯟꯕ꯭ꯔꯣ ꯅꯠꯇ꯭ꯔꯒ ꯅꯣꯏ ꯍꯥꯏꯗꯤ ꯇꯣꯉꯥꯟꯅ ꯅꯣꯏꯒꯤ ꯍꯥꯏꯗꯤ ꯄꯤꯛꯈꯤ
ꯂꯧꯔꯦ ꯇꯦꯡꯒꯣꯠꯄꯨꯔꯗꯗꯤ ꯍꯥꯏꯖꯤꯜꯂꯛꯇꯣꯏꯅꯦ ꯍꯦꯛꯇ
ꯑꯧ ꯑꯗꯨꯃꯥꯏꯅ ꯇꯧꯕꯗꯣ ꯍꯩꯅꯗꯦ ꯍꯥꯏꯕ ꯆꯥꯛ ꯀꯩ ꯍꯦꯛꯇ ꯄꯛꯅ ꯍꯩ ꯗꯨꯅ ꯆꯥꯕꯗꫭ ꯌꯥꯝ ꯍꯩꯅꯗꯦꯀꯣ ꯑꯌꯥꯝ ꯍꯥꯏꯅꯔꯝꯗꯧ ꯃꯥꯟꯗ ꯍꯥꯏꯕ ꯍꯥꯏꯗꯤ ꯁꯨꯝ ꯃꯤ ꯃꯌꯥꯝꯒꯤ ꯊꯣꯡꯕꯅꯤꯅ ꯃꯌꯥꯝ ꯌꯥꯝꯃꯝꯗꯣꯏ ꯅꯠꯇ꯭ꯔꯥ ꯃꯍꯤꯒꯗꯨ ꯆꯔꯥꯡ ꯆꯔꯥꯡꯉꯒ ꯆꯣꯞ ꯍꯩꯖꯔꯛꯇꯣꯏꯅꯦꯕ ꯍꯦꯗꯤ ꯎꯝ ꯃꯤ ꯃꯌꯥꯝꯒꯤ ꯇꯧꯕꯅꯤꯅ ꯐꯖꯅꯁꯨ ꯇꯧꯔꯝꯃꯣꯏꯗꯨꯅꯦ ꯍꯥꯏꯗꯤ ꯀꯩꯅꯣ ꯑꯣꯏꯗ꯭ꯔꯤꯗꯅ ꯍꯥꯏꯗ꯭ꯔꯦꯠ ꯑꯣꯏꯗ꯭ꯔꯤꯗꯅ ꯑꯩꯈꯣꯏ ꯑꯗꯨꯒꯤ ꯐꯠꯇꯦꯕ ꯑꯗꯨꯃꯥꯏꯅ ꯆꯥꯕꯗ ꯑꯗꯨꯅ ꯁꯨꯝ ꯍꯥꯏꯗꯤ ꯅꯣꯏꯁꯨ ꯍꯥꯏꯗꯤ ꯃꯁꯥꯁꯤꯡ ꯌꯥꯝꯅ ꯐ‌ꯩꯌ‌ꯦꯕ ꯎꯝ ꯑꯗꯣ ꯃꯁꯥ ꯅꯥꯟ ꯂꯝꯃꫭꯏꯌ‌ꯦ
ꯎꯝ
ꯑꯩꯈꯣꯏꯅ ꯑꯗꯨꯕꯨꯗꯤ ꯍꯥꯏꯗꯤ ꯑꯗꯨꯝ ꯃꯤꯃꯌꯝ ꯃ‌ꯣꯠꯇ‌ꯦꯗꯤ ꯃꯣꯏ ꯃꯣꯏꯅꯥ ꯊꯣꯡꯕ ꯊꯥꯛꯄꯗ ꯃꯣꯠꯇꯦꯕꯀꯣ
ꯑꯗꯣ ꯍꯥꯎꯇꯦ ꯍꯥꯏꯕꯩ ꯋꯥꯅꯦꯕ
ꯍꯥꯏꯗꯤ ꯃꯣꯠꯇꯕꯩ ꯃꯔꯝꯗꯨꯗꯤ ꯑꯩꯈꯣꯏ ꯃꯌꯥꯝ ꯆꯪꯊ ꯆꯅꯤꯡ ꯇꯧꯋꯦꯕ ꯑꯗꯨꯝ ꯍꯥꯏꯗꯤ ꯑ ꯑꯗꯨꯝ
ꯑꯗꯨ ꯃꯥ ꯑꯣꯏꯅ ꯃꯤꯠꯅ ꯎꯕ ꯄꯣꯠꯅꯦꯕ ꯃꯣꯏꯣꯡ ꯊꯥꯛ ꯏꯁꯤꯡꯗꯣ ꯑꯗꯨꯗꯨꯅ ꯃꯣꯏꯗꯣ ꯃꯣꯜꯂꯗꯤ ꯂꯩꯅꯤꯡꯉꯣꯏ ꯍꯥꯏꯅ ꯃꯨꯗꯨ ꯇꯍꯟꯕ ꯊꯩꯔꯨꯅꯦ ꯑꯗꯨꯗꯤ ꯑꯃꯨꯛ ꯅꯠꯇ꯭ꯔ ꯑꯗꯨꯃꯥꯏꯅ ꯑꯗꯨꯝ ꯄꯨꯛ ꯁꯤꯡꯕꯗꯤ ꯌꯥꯝ ꯐꯩꯌꯦꯕꯀꯣ ꯑꯥ ꯑꯗꯣ
ꯑ ꯐꯩ ꯍꯥꯏꯕꯗꯤ ꯉꯁꯤꯗꯣ ꯃꯣꯏꯅ ꯂꯣꯀꯦꯜ ꯌꯦꯟ ꯊꯣꯡꯉꯦ ꯆꯥꯒꯗ꯭ꯔꯥ ꯄꯤꯔ ꯀꯥꯏꯅ ꯇꯦꯡꯀꯣ ꯑꯃꯝ ꯄꯤꯔꯛꯈꯤꯒꯦ ꯇꯧꯔꯝꯃꯤꯕ ꯑꯩꯅ ꯑ ꯑꯩ ꯆꯥꯅꯤꯡꯗꯦ ꯆꯥꯅꯤꯡꯗꯦ ꯑꯩꯅ
ꯑꯣ ꯅꯣꯏꯒ ꯈꯔ ꯍꯦꯟꯅ ꯅꯛꯅꯕꯩ ꯅꯣꯏꯗ ꯍꯪꯕꯤꯔꯤꯔꯕ ꯑ‌ꯣ
ꯑꯗꯣ ꯍꯤꯖꯡꯕꯤꯔꯛꯀꯦ ꯇꯕ ꯑꯩꯉꯣꯟꯗ ꯇ‌ꯦꯡꯕꯣꯠ ꯑꯃ ꯄꯨꯔꯛꯑꯣ ꯍꯥꯏꯅ ꯑꯩꯅ ꯑꯩ ꯌꯥꯔꯅꯤ ꯑꯗꯨꯝ ꯆꯥꯅꯤꯡꯗ꯭ꯔꯦ ꯄꯨꯔꯛꯇ꯭ꯔ‌ꯦ
ꯎꯝ ꯑꯗꯣ ꯃꯣꯏꯅ ꯈ꯭ꯋꯥꯏ ꯊꯣꯡꯕꯗ ꯑꯍꯥꯎꯕ ꯍꯟꯖꯥꯡꯁꯤ ꯀꯩꯅꯣ
ꯑꯍꯥ
ꯆꯤꯛꯀꯟꯒꯨꯝꯕ ꯊꯣꯡꯕꯗꯤ ꯑꯗꯨꯝ ꯍꯩꯔꯝꯗꯧ ꯃꯥꯜꯂꯦꯀꯣ ꯌꯦꯟꯒꯨꯝꯕ ꯊꯣꯡꯕꯁꯦ ꯃꯣꯏꯅ
ꯍꯩꯌꯦ ꯍꯩ ꯍꯩꯖꯨ ꯍꯥꯏꯕ ꯌꯥꯏ ꯍꯩꯇꯦꯖꯨ ꯍꯥꯏꯕ ꯌꯥꯏ ꯈꯪꯗꯦꯗ
ꯑꯗꯣ ꯃꯣꯏꯒꯤꯗꯣ ꯌꯥꯝꯅ ꯊꯣꯡꯕꯩꯅꯦꯕ ꯅꯣꯏꯅ ꯍꯥꯎꯇ꯭ꯔꯤꯗꯣ ꯈꯪꯉꯕ ꯑꯗꯨꯝ ꯍꯥꯏꯗꯤ ꯈꯤꯇꯪꯒ ꯊꯣꯡꯕ ꯑꯣꯏꯔꯗꯤꯅꯦ ꯑꯗꯨꯝ ꯍꯥꯎꯅꯤꯕ ꯗꯣ
ꯍꯥꯏꯗꯤ ꯑꯈꯣꯏꯗꯤ ꯑꯈꯣꯏꯗꯤ ꯑꯞ
ꯍꯥꯏꯗꯤ ꯎꯝ ꯀꯩ ꯍꯥꯏꯇꯥꯔ‌ꯦ ꯑꯈꯣꯏ ꯒꯤ ꯃꯣꯏꯅ ꯃꯣꯏꯅ ꯊꯥꯛꯏꯕ ꯃꯔꯣꯏ ꯃꯄꯥꯡ ꯑꯈꯣꯏꯅ ꯊꯥꯛꯏꯕ ꯃꯔꯣꯏ ꯃꯄꯥꯡ ꯈꯦꯠꯅꯕꯅꯤꯅ ꯃꯍꯥꯎꯗ ꯈꯦꯠꯅꯔꯕꯅꯤꯅ ꯑꯈꯣꯏꯅ ꯑꯈꯣꯏꯒꯤꯗꯅ ꯄꯥꯝꯖꯕꯗꯣ ꯍꯥꯏꯗꯤ ꯁꯥ ꯃꯔꯣꯏꯒꯁꯨ ꯊꯥꯛꯇꯤꯗꯥꯔ ꯃꯣꯏꯗꯤ ꯌꯦꯟ ꯊꯣꯡꯕꯗ
ꯑꯣ ꯃꯣꯏ ꯌꯦꯟ ꯊꯣꯡꯕꯗ ꯁꯥ ꯃꯔꯣꯏꯒ ꯊꯥꯛꯇꯕ꯭ꯔꯣ
ꯊꯥꯛꯇꯦ ꯑꯗꯨꯅ ꯈꯦꯅꯩꯌꯦꯗ ꯍꯣꯏ ꯍꯣꯏ ꯍꯣꯏ
ꯑꯗꯣ ꯊꯥꯛꯄꯁꯨ ꯂꯩ ꯅꯠꯇ꯭ꯔꯥ ꯍꯥꯏꯗꯤ ꯁꯨꯝ ꯀꯟꯇꯦꯟ ꯀ꯭ꯔꯤꯌꯦꯇꯔ ꯃꯌꯥꯝꯅꯒ ꯊꯣꯡꯕꯗꯨꯗꯩ ꯎꯝ
ꯑꯗꯨꯅꯕꯨ ꯁꯤꯒꯩꯖꯤꯗ ꯁꯥ ꯃꯔꯣꯏ ꯊꯥꯛꯄ ꯈꯣꯠꯄꯗꯨꯗꯤ
ꯊꯥꯛꯅꯗꯦꯕ
ꯊꯥꯛꯅꯗꯦ ꯇꯥꯛꯅꯗ‌ꯦ
ꯑꯗꯣ ꯑꯗꯨꯏꯅꯤꯅꯦ ꯅꯣꯏꯅ ꯅꯣꯏ ꯅꯃꯥꯟꯅꯕꯗꯨꯒ ꯅꯪꯒꯅ ꯑꯗꯨꯝ ꯊꯣꯡꯉ ꯊꯣꯡꯉꯒ ꯑꯃꯨꯛ ꯊꯣꯡꯗꯣꯛꯑꯒ ꯃꯣꯏꯅ ꯄꯤꯔꯛꯑ ꯃꯇꯨꯡ ꯑꯃꯨꯛ ꯊꯣꯡꯗꯣꯛꯑꯣ ꯊꯣꯡꯗꯣꯛꯑꯣ ꯆꯥꯏꯗꯣ
ꯃꯣꯏꯅ
ꯎꯝ ꯉꯧꯊꯣꯛꯑꯒ ꯇꯣꯡꯉꯥꯟꯅ
ꯍꯣ ꯍꯣꯏ ꯍꯣꯏ ꯍꯣꯏ ꯑꯗꯨꯃꯥꯏꯟ ꯇꯧꯔꯒ ꯊꯣꯡꯗꯣꯏꯅꯦ ꯌꯦꯔꯨꯝ
ꯌꯦꯔꯨꯝꯗꯤ ꯅꯣꯏꯗꯤ ꯑꯅꯤ ꯑꯅꯤ ꯆꯥꯕ ꯄꯥꯝꯕꯅꯤꯅ ꯅꯣꯏꯒꯤ ꯄ꯭ꯂꯦꯠ ꯑꯃ ꯂꯩꯕꯅꯤꯅ ꯑꯃꯨꯛ ꯐꯨꯠꯂꯒ ꯊꯣꯡꯉꯝꯒꯅꯤ ꯈꯪꯉꯦ ꯑꯩꯅ
ꯎꯝ ꯑꯗꯨꯃꯥꯏꯟ ꯇꯧꯋꯦ ꯑꯅꯝꯕꯅ ꯑꯗꯣ ꯑꯁ ꯌ‌ꯦꯔꯨꯝꯒꯖꯤꯗꯤ ꯑꯗꯨꯝ ꯂꯣꯏꯕꯤꯅꯤꯗ ꯉꯥꯏꯍꯥꯛꯇꯪꯗ ꯑꯈꯣꯏꯗꯤ ꯐꯨꯠꯂꯒꯗꯖꯨ ꯑꯅꯤ ꯑꯍꯨꯝ ꯆꯥꯊꯣꯛꯇꯣꯏꯅꯤ
ꯑꯁ ꯑꯗꯨꯕꯨ ꯑꯁ ꯆꯥꯕꯨ ꯉꯝꯕ꯭ꯔꯣ
ꯎꯝ ꯆꯥꯛ ꯆꯥꯛꯁꯦ ꯑꯈꯣꯏꯅ ꯍꯤꯟꯖꯥꯡ ꯊꯣꯡ ꯊꯣꯡꯅ ꯑꯈꯣꯏ ꯌꯦꯔꯨꯝꯒꯖꯦ ꯁꯥꯏꯠꯇ ꯐꯨꯠꯇꯣꯏꯅꯦ ꯑꯗꯨꯒ ꯌꯦꯔꯨꯝꯖꯦ ꯑꯗꯨꯝ ꯆꯥꯔ ꯆꯥꯔ ꯊꯣꯡꯗꯣꯏꯅꯦ ꯈꯪꯕ꯭ꯔꯥ
ꯑꯁ ꯑꯗꯨꯗꯤ ꯑꯗꯨꯗꯤ ꯆꯥꯛ ꯆꯥꯗ꯭ꯔꯤꯀꯥꯟꯗ ꯄꯨꯛ ꯊꯜꯂꯝꯃꯅꯤ
ꯀꯗꯥꯏꯗꯩ ꯆꯥꯕꯗꯨꯖꯨ ꯆꯥꯊꯣꯛꯇꯣꯏꯅꯤ ꯂꯣꯏꯅ ꯄꯨ ꯆꯥꯛ ꯅꯣꯡꯇ ꯂꯦꯝꯍꯟꯕ
ꯑꯣ ꯍꯥꯏꯗꯤ ꯍꯥꯟꯅ ꯑꯗꯨꯃꯥꯏꯅ ꯆꯥ ꯗ꯭ꯔꯤ ꯀꯥꯟꯗꯗꯤ ꯑꯗꯨꯝ ꯀꯩꯅꯣ ꯇꯧꯔꯝꯒꯅꯤ ꯅꯪ ꯆꯥꯛ ꯆꯥꯕ ꯍꯧꯒꯠ ꯔꯤꯖꯦ ꯍꯟꯗꯛꯇꯅꯦꯕ ꯅꯠꯇ꯭ꯔꯥ ꯑꯗꯨꯃꯥꯏꯅ
ꯑꯁ ꯍ ꯀꯩ ꯍꯥꯏꯗꯣꯅꯣ ꯈꯪꯗꯦꯗ ꯎꯝ ꯍꯛꯆꯥꯡꯖꯦ ꯁꯨꯐꯠ ꯐꯒꯠꯇꯦꯕ ꯍꯥꯏꯗꯤ ꯅꯣꯡꯃ ꯅꯤꯅꯤ ꯆꯥꯅꯤ ꯑꯃꯨꯛ ꯅꯣꯡꯃꯟ ꯑꯃꯨꯛ ꯑꯃꯨꯛ ꯑꯥ ꯍꯥꯏ ꯀꯥꯎꯊꯣꯛꯇꯅ ꯅꯨꯡꯙꯤꯟ ꯆꯥꯛ ꯆꯥꯍꯧꯗꯕ ꯌꯥꯎꯅꯤ ꯅꯨꯡꯗꯥꯡ ꯆꯥꯍꯧꯗꯕ ꯌꯥꯎꯅꯤ ꯅꯣꯡ ꯅꯣꯡꯉꯜꯂꯒ ꯑꯃꯨ ꯐꯅ ꯆ
ꯐꯖꯅ ꯆꯥꯅꯤꯡꯉꯤ ꯑꯃꯨꯛ ꯑꯃꯨꯛ ꯃꯊꯪ ꯅꯨꯃꯤꯠꯇ ꯑꯃꯨꯛ ꯆꯥꯔꯣꯏ ꯑꯗꯨꯃꯥꯏꯅ ꯇꯧꯔ ꯂꯩꯌꯦꯕ ꯇꯟꯒꯨꯝꯕ ꯄꯤꯔꯗꯤ ꯇꯟꯗꯨꯗꯤ ꯑꯗꯨꯝ ꯆꯥꯕ ꯋꯥꯏ ꯀꯩꯅꯣ
ꯏꯁ ꯀꯃꯥꯏ ꯆꯥ
ꯅꯪ ꯁꯥꯏꯗꯄ ꯁꯥꯏꯗꯄ ꯍꯥꯏꯤꯟ ꯑꯗꯥꯎ ꯑꯣ ꯃꯣꯏ ꯇꯟꯁꯨ ꯌꯥꯝ ꯀꯟꯕ꯭ꯔꯣ
ꯎꯝ
ꯑꯁ ꯀꯩꯒꯤ ꯍꯥꯏꯕ ꯚꯥꯏ
ꯍꯧꯗꯦꯅꯦ ꯑꯗꯨꯗꯤ ꯑꯗꯨꯗꯒꯤ ꯇꯟꯕꯤꯗꯨꯁꯨ ꯊꯥꯎꯗ ꯍꯧꯕ ꯇꯟꯅꯤꯅ ꯎꯝ ꯃꯥꯏ ꯆꯥꯅꯤꯡꯗꯣꯏꯅꯣ ꯑꯌꯨꯛ ꯉꯟꯇꯥꯗꯕꯨ ꯑꯈꯣꯏꯒꯤ ꯑꯈꯣꯏꯒꯤ ꯌꯨꯝꯗꯒ ꯍꯧꯕ ꯇꯟꯗꯣ ꯗꯨꯃꯥꯏ ꯇꯧꯔꯗꯤ ꯆꯥꯏꯕꯩꯗꯤ ꯇꯔꯦꯠ ꯅꯤꯄꯥꯜꯒ ꯆꯥꯏꯕ ꯑꯗꯨꯝ ꯊꯥꯎꯔꯒ ꯍꯧꯕꯒꯗꯨꯗꯤ
ꯊꯣꯏꯅ ꯄꯥꯏꯕꯗꯤ ꯀꯤꯌꯦ
ꯑꯗꯣ ꯑꯩꯈꯣꯏꯒꯤ ꯇꯟ ꯑꯀꯪꯕꯁꯤꯅꯦꯕ ꯑꯩ ꯌꯥꯝ ꯆꯥꯏꯖꯦ ꯅꯍꯥꯟꯖꯤ ꯇꯟ ꯑꯀꯪꯕ ꯑꯩꯅ ꯂꯨꯄꯥ ꯆꯥꯝ ꯍꯨꯝꯐꯨꯒꯤ ꯆꯥꯏꯅꯤ ꯈꯪꯕ꯭ꯔꯥ
ꯍꯁ ꯀꯩꯅꯣ ꯍꯔꯥꯎꯔꯝꯃꯅꯤ ꯃꯤ ꯑꯥ ꯄꯣꯠ ꯌꯣꯜꯂꯤꯕ ꯃꯤꯗꯨꯅꯤ ꯍꯔꯥꯎ ꯅꯤ ꯅꯪꯒꯨꯝꯕ ꯀꯁꯇꯃꯔ ꯃꯔꯤ ꯃꯉꯥꯇꯪ ꯂꯥꯛꯆꯔꯗꯤꯅꯦ ꯈꯜꯂꯝꯗꯣꯏꯅꯦ
ꯍꯣꯏ ꯑꯗꯣ ꯌꯦꯟ ꯂꯨꯄꯥ ꯁꯤꯛꯁꯇꯤꯒꯤ ꯂꯧꯔꯦꯀꯣ
ꯑꯥ
ꯑꯗꯨꯒ ꯇꯟꯗꯨꯒ ꯂꯨꯞꯄ ꯂꯨꯞꯄ ꯆꯥꯕꯅꯦꯕ
ꯎꯝ
ꯆꯟꯕꯁ
ꯌꯥꯝꯃꯦ ꯇꯟ ꯑꯃꯃꯝꯗ ꯂꯨꯄꯥ ꯀꯌꯥ ꯄꯤꯒꯦ ꯑꯗꯨꯋꯥꯏꯗꯗꯤ
ꯅꯍꯥꯟꯒꯤꯗꯣ ꯂꯨꯄꯥ ꯇꯔꯥꯃꯉꯥ ꯃꯥ ꯂꯧꯋꯦ ꯇꯅꯝꯗ
ꯑꯣ ꯍꯣꯏ ꯍꯥꯏꯔꯗꯤ ꯂꯨꯄꯥ ꯇꯔꯥꯃꯨꯛ ꯄꯤ ꯑꯗꯨꯒ ꯄꯔꯥꯊꯥꯒꯨꯝꯕꯅ ꯄꯔꯥꯊꯥꯗꯤ ꯌꯥꯝ ꯇꯥꯡꯉ ꯂꯨꯄꯥ ꯊꯥꯔꯇꯤꯃꯨꯛ ꯄꯤ ꯂꯨꯄꯥ ꯀꯨꯟꯊ꯭ꯔꯥꯃꯨꯛ
ꯑꯃꯗ
ꯎꯝ ꯑꯃꯗ
ꯍꯤꯖꯥꯡꯒꯜ ꯂꯣ
ꯍꯣꯏꯟꯥꯡꯒ ꯄꯨꯒ ꯁꯤꯁꯨ ꯑꯍꯥꯎꯕꯒ ꯅꯠꯇꯦꯗ ꯁꯨꯝ ꯍꯋꯥꯏ ꯊꯣꯡꯕꯒꯨꯝꯕ ꯑꯂꯨ ꯊꯣꯡꯕꯒꯨꯝꯕ ꯇꯤꯒꯨꯝꯕꯅꯦꯕꯀꯣ
ꯑꯗꯨꯗꯤ ꯑꯗꯨꯃꯥꯏꯅ ꯄꯤꯑꯕ ꯕꯔꯥ ꯊꯥꯕꯗꯤ ꯑꯗꯨꯣ ꯇꯟꯗꯨꯗꯤ ꯅꯍꯥꯟꯒꯤ ꯂꯨꯄꯥ ꯇꯔꯥꯃꯉꯥ ꯑꯗꯨ ꯇꯥꯡ
ꯑꯥ ꯑꯗꯨꯗꯤ ꯌꯥꯝꯃꯜꯂꯦ ꯇꯟꯗꯨꯗꯤ ꯑꯩꯈꯣꯏꯒꯤ ꯑꯗꯨꯝ ꯍꯥꯏꯗꯤ ꯂꯨꯄꯥ ꯇꯔꯥꯒꯨꯝꯕ ꯄꯤꯑꯦꯕ ꯄ꯭ꯂꯦꯟ ꯄꯔꯥꯊꯥꯒꯨꯝꯕ ꯑꯗꯨꯗꯒꯤ ꯀꯩꯅꯣꯒꯨꯝꯕ ꯊꯥꯎꯗꯨꯗ ꯉꯧꯕꯗꯨꯒꯨꯝꯕꯗꯤꯅꯦ ꯂꯨꯄꯥ ꯇꯔꯥ ꯇꯔꯥ ꯈꯛꯀꯤ
ꯏꯟꯖꯥꯡꯖꯨ ꯑꯗꯨꯝ ꯄꯤꯗ ꯑꯈꯣꯏꯒꯤꯗꯤ ꯁꯥꯏꯗꯗꯤ ꯍꯤꯟꯖꯥꯡꯁ ꯑꯗꯨꯝ ꯍꯤꯟꯖꯥꯡꯃꯨꯛ ꯇꯣꯡꯉꯥꯟꯅ ꯂꯩꯕ ꯃꯊꯧ ꯇꯥꯔꯗꯤ ꯑꯗꯨꯝ ꯍꯤꯟꯖꯥꯡ ꯌꯦꯟ ꯊꯣꯡꯕꯒꯨꯝꯕ ꯇꯝꯕꯤꯗꯅꯦ ꯍꯥꯏꯕꯗꯤ ꯍꯋꯥꯏ ꯑꯗꯨꯗꯒꯤ ꯑꯂꯨ ꯁꯥꯛ ꯀꯣꯕꯤ ꯁꯥꯛ ꯑꯗꯨꯗꯒꯤ ꯀꯩꯅꯣꯒꯨꯝꯕꯁꯦ ꯑꯗꯨꯝ
ꯎꯝ ꯎꯝ ꯑꯗꯣ ꯑꯥ
ꯁꯤ ꯀꯗꯤ ꯍ ꯌꯥꯎ ꯇꯣꯉꯥꯟꯅ ꯂꯩꯕ ꯑꯗꯨ ꯇꯥꯏꯌꯦꯕ ꯑꯣ
ꯅꯍꯥꯟ ꯑꯩꯅ ꯇ꯭ꯔꯦꯟ ꯇꯣꯡꯗ꯭ꯔꯤꯉꯩ ꯃꯃꯥꯡꯗ ꯑꯩꯅ ꯍꯣꯇꯦꯜ ꯑꯃꯝꯗ ꯆꯪꯉ ꯆꯥꯏꯑꯌꯦꯕꯀꯣ
ꯎꯝ
ꯃꯒꯖꯥꯡꯗꯨꯕ ꯆꯥꯡꯪ ꯍꯣꯏ ꯇꯟꯅ ꯏꯁꯥꯅ ꯂꯩꯖꯗꯨꯏꯕ ꯇꯟ ꯑꯃꯗ ꯂꯨꯄꯥ ꯇꯔꯦꯠ ꯃꯈꯥꯏ ꯌꯦꯟꯖꯥꯡꯗꯣ ꯂꯨꯄꯥ ꯆꯥꯃꯡꯈꯩꯗꯣ ꯍꯤꯟꯖꯥꯡꯗꯣ ꯃꯣꯏꯅ ꯑꯅꯤ ꯑꯍꯨꯝ ꯊꯣꯛꯅ ꯄꯑꯦꯕ ꯌꯥꯝꯃꯦꯕ ꯍꯤꯟꯖꯥꯡ ꯈꯨꯕꯤꯗꯨꯗꯤ ꯍꯥꯏꯕꯗꯤ ꯀꯩ ꯀꯩ ꯍꯟꯖꯥꯡꯅꯅꯥ ꯍꯥꯏꯕ ꯃꯇꯝꯗ ꯑꯩꯈꯣꯏ ꯎꯠꯇꯤ ꯑꯗꯨꯃꯥꯏꯅ ꯇꯧꯕ ꯍꯧꯒꯠ ꯍꯋꯥꯏꯅ ꯍꯧꯋꯦꯕꯀꯣ ꯑꯗꯨ
ꯑꯗꯒꯤ ꯀꯔꯤꯒꯔꯤꯅꯣ ꯈꯔ ꯄꯤꯔꯛꯏ ꯃꯥꯥꯏꯗꯣ ꯕꯦꯁ ꯉꯥꯛꯇꯅꯦ ꯑꯗꯨꯏꯁꯨ ꯍꯣꯏ ꯑꯗꯨ ꯍꯤꯟꯖꯥꯡꯗꯣ ꯑꯩꯗꯤ ꯂꯨꯄꯥ ꯀꯨꯟꯊ꯭ꯔꯥꯃꯨꯛ ꯈꯛꯇꯪ ꯆꯥꯔꯝꯒꯅꯤ ꯍꯥꯏꯕ ꯃꯣꯏꯅ ꯆꯥꯝꯌꯥꯡꯈꯩꯒꯤ ꯄꯤꯔꯛꯄꯗ
ꯎꯝ ꯀꯩꯒꯤꯅꯣꯕ ꯌꯥꯝ ꯆꯥꯕ ꯉꯝꯗꯕ꯭ꯔꯕ
ꯃꯤ ꯑꯅ ꯆꯥꯗꯍꯤꯔ ꯄꯣꯏ ꯄꯤ
ꯑꯣ ꯑꯗꯨꯗꯤ ꯃꯤ ꯑꯅꯤ ꯑꯍꯨꯝꯒꯨꯝꯕꯅ ꯆꯥꯒꯗꯝꯅꯤꯅꯦ ꯅꯠꯇ꯭ꯔ
ꯍꯣꯏ ꯑꯗꯨ ꯑꯩꯒꯤꯗꯃꯛꯇ ꯃꯣꯏ ꯑꯩꯒꯤꯗꯃꯛꯇ ꯃꯣꯏ ꯈꯤꯇꯪ ꯈꯛ ꯄꯤꯔꯛꯇ꯭ꯔꯦꯕ
ꯍꯣꯏ ꯑꯗꯨꯝ ꯍꯥꯏꯗꯤ ꯌꯣꯜꯂꯤꯕ ꯆꯥꯡꯗꯨ ꯑꯗꯨꯝ ꯄꯤꯕꯗꯣ ꯍꯥꯏꯗꯤ ꯃꯤ ꯑꯝꯈꯛꯅꯦ ꯀꯥꯏꯅ ꯈꯔ ꯍꯟꯊꯔꯛꯑꯒꯒ ꯄꯤꯗꯕꯗꯣ
ꯍꯣꯏ ꯍꯣꯏ ꯍꯣꯏ ꯍꯥꯏꯗꯤ ꯇꯦꯡꯀꯣꯠꯇ ꯍꯥꯞꯄ ꯄꯤꯕ ꯅꯠꯇꯕꯅꯤ ꯀꯟꯇꯦꯅꯔꯗ ꯄꯤꯔꯛꯏꯅꯦ ꯃꯣꯏ ꯍꯟꯖꯥꯡꯗꯣ
ꯑꯣ ꯌꯥꯝꯃꯝꯅꯤꯌꯦ ꯑꯗꯨꯗꯤ ꯌꯥꯝꯅ ꯌꯥꯝꯃꯦ ꯅꯠꯇꯦꯗ ꯃꯁꯥꯅ ꯌꯣꯝꯕ ꯂꯨꯄꯥ ꯆꯥꯝꯒꯤꯗꯨ ꯗꯨꯃ ꯊꯟꯅ ꯄꯤꯔꯛꯏꯅꯦ ꯑꯣ ꯑꯁ ꯌꯥꯝꯃꯦꯍꯦ ꯑꯗꯨꯗꯤ ꯑꯕꯦꯁꯅꯥ ꯄꯦꯔꯥꯕ ꯅꯣꯟꯕꯦꯖ ꯌꯥꯎꯕ꯭ꯔꯕ ꯍꯁ ꯌꯥꯥꯎꯁ ꯐꯤꯔꯄ ꯎꯝ ꯑꯗꯨꯗꯤ ꯑꯥꯂꯨꯁꯥꯛ ꯑꯃꯗꯤ ꯁꯣꯏꯗꯅ ꯌꯥꯎꯔꯝꯃꯅꯤ ꯃꯣꯏꯒꯤꯗꯤ
ꯑꯝ ꯑꯃꯅ ꯑ ꯃꯣꯇꯣꯔ
ꯑꯆꯧꯕꯗꯣ ꯃꯪꯒꯜ ꯑꯆꯧꯕꯗꯣ ꯑꯗꯨ ꯊꯣꯡꯕ ꯑꯃ ꯄꯤ ꯑꯗꯨꯒ ꯍꯧꯖꯤꯛꯀꯤ ꯁꯒꯣꯜ ꯍꯋꯥꯏꯅ ꯑꯩꯈꯣꯏꯒꯤ ꯎꯇꯤꯒꯤ ꯇꯇ ꯁꯃꯥꯏꯅ ꯇꯧꯕ ꯊꯣꯉꯛꯇꯦꯕꯀꯣ ꯎꯝ ꯑꯗꯣ ꯑꯩ ꯆꯥꯈꯤꯗꯕꯗꯤ ꯍꯥꯎꯗꯦꯅꯗꯤ ꯃꯣꯏꯒꯤ ꯍꯧꯣꯡꯗ ꯣꯡꯈꯣꯏ ꯆꯥꯕ ꯀꯪ ꯍꯣꯏꯅꯦ ꯑꯗꯨꯒꯒ ꯑꯗꯨꯃꯥꯏꯅꯒ ꯌꯣꯜꯂꯗꯤ ꯑꯩ ꯌꯥꯝ ꯇꯥꯡꯅꯤꯡꯉꯦ ꯅꯠꯇ꯭ꯔꯣ
ꯏꯁ ꯑꯩꯈꯣꯏꯒꯤꯗ ꯑꯪ ꯑꯩꯈꯣꯏꯗ꯭ꯋꯥꯏꯒꯤ ꯑꯣꯏꯔꯗꯤ ꯑꯁ ꯄꯣꯠ ꯌꯥꯝ ꯇꯥꯡꯉꯦ ꯄꯣꯠ ꯌꯥꯝ ꯇꯥꯡ
ꯎꯝ ꯄꯣ ꯌꯥꯝ ꯇꯥꯔ ꯃꯣꯏꯅ ꯀꯁꯨ ꯀꯒꯀꯥꯟ ꯇꯉꯗꯤ ꯌꯥꯔꯦ ꯑꯃꯗꯒ ꯁꯤꯠꯅꯤꯍꯦ ꯑꯗꯨꯃꯥꯏ ꯌꯣꯟꯕꯗꯣ
ꯍꯣꯏ